ꯍꯜꯂꯣ
ꯎꯝ ꯍꯜꯂꯣ
ꯑ ꯇꯥꯏꯀꯣ
ꯇꯥꯏ
ꯑ ꯁꯦꯡꯉꯦ ꯁꯦꯡꯉꯦꯀꯣ ꯈꯣꯟꯁꯦ ꯑꯗꯨꯝ
ꯍꯣꯏ ꯍꯣꯏ ꯁꯦꯡꯉꯦ ꯁꯦꯡꯉꯦ
ꯑ ꯍꯣ ꯆꯥꯛ ꯆꯥꯔꯕꯣ ꯍꯥꯥ ꯅꯣꯡ ꯆꯨꯗꯦꯗ ꯈꯣꯏꯗꯤ
ꯑꯣ
ꯑꯣ ꯑꯁꯣꯝꯗꯗꯤ ꯆꯨꯕ꯭ꯔꯣ
ꯎꯝ ꯆꯨꯗꯦ
ꯑꯣ ꯕ꯭ꯔꯣꯒꯤ ꯈꯣꯟꯁꯦ ꯈꯔ ꯁꯦꯡꯅ ꯇꯥꯕ ꯈꯔ ꯋꯥꯏꯑꯦꯀꯣ
ꯑꯣ ꯁꯦꯡꯕ ꯇꯥꯕ꯭ꯔꯣ ꯋꯥꯕ꯭ꯔꯣ
ꯑ ꯁꯤꯈꯔ ꯁꯦꯡꯉꯦ ꯍ
ꯑꯣ ꯑꯣ ꯍꯣꯏ ꯆꯥꯔꯦ
ꯑꯥ ꯀꯩ ꯏꯟꯁꯥꯡ ꯆꯥꯔꯒꯦ ꯌꯥꯝ ꯍꯥꯎꯕ ꯏꯟꯖꯥꯡ ꯃꯥꯜꯂꯦ
ꯍꯋꯥꯏ ꯃꯅꯥ ꯑꯐꯨꯠꯄ ꯑꯣꯏꯅ ꯆꯝꯐꯨꯠ ꯑꯣꯏꯅ ꯇꯧꯔꯦꯅ ꯉꯁꯤꯗꯤ
ꯑꯩ ꯑꯗꯨꯒ ꯁꯥꯏꯠꯇꯗꯤ
ꯑ ꯃꯦꯠꯇ ꯑꯣꯏ ꯑꯣꯏꯅ ꯇꯧ ꯂꯩꯦꯗꯪꯁꯤꯦ
ꯑ ꯌꯥꯝ ꯐꯩ ꯑꯩꯈꯣꯏꯁꯨ ꯑꯩꯈꯣꯏꯁꯨ ꯀꯥꯡꯁꯣꯏꯅꯤꯅ ꯑꯩꯈꯣꯏꯁꯨ ꯀꯥꯡꯁꯣꯏꯒ ꯀꯩꯅꯣꯒ ꯆꯅꯥ ꯉꯧꯕꯗꯣ
ꯑꯣ ꯁꯦ
ꯑꯗꯨꯒ ꯃꯣꯔꯣꯛ ꯃꯦꯠꯄ ꯑꯃꯒ ꯑꯗꯨꯃꯥꯏꯅ ꯇꯧꯋ ꯑꯩꯌꯁꯨ ꯆꯥꯛꯈ꯭ꯔꯦ ꯑꯗꯣ ꯍꯧꯖꯤꯛ ꯀꯩꯅꯣꯝ ꯆꯥꯅꯤꯡꯉꯤ ꯆꯥꯛꯂꯛꯑꯝꯃꯦ ꯃꯣꯁ ꯁꯤ ꯂꯣꯏꯔꯒ ꯀꯩꯅꯣꯝꯃꯨ ꯆꯔꯀꯗꯣꯏꯅꯤꯣ ꯑꯣꯗꯦ ꯑꯗꯣ ꯀꯩꯀꯩ ꯍꯣꯠꯅꯔꯤꯒꯦ ꯍꯧꯖꯤꯛ
ꯑꯩꯁꯤ ꯍꯠꯅꯕ ꯍꯥꯏꯕ ꯂꯣꯏꯈ꯭ꯔꯦ ꯑꯩꯗꯤ
ꯑ ꯁ
ꯀꯂ ꯆꯝꯃꯁꯂꯨꯦꯈꯦ
ꯑꯗꯣ ꯊꯕꯛꯀꯨꯝꯕꯗꯤ ꯀꯃꯥꯏꯅ ꯇꯧꯔꯒꯦ
ꯊꯔꯣ ꯊꯣꯏꯅ ꯇꯧꯕꯅꯤꯅꯦ ꯑꯗꯨꯝ ꯂꯩꯌꯦ
ꯀꯩꯅꯣꯒꯨꯝꯕ ꯑꯦꯛꯖꯥꯝꯒꯨꯝꯕꯗꯤ ꯊꯥꯒꯗ꯭ꯔꯥ
ꯑꯦꯛꯖꯥꯝ ꯊꯥꯔ ꯑꯩ ꯇ꯭ꯔꯦꯅꯤꯡ ꯆꯠꯂꯦ ꯇ꯭ꯔꯦꯅꯤꯡ ꯆꯠꯂ ꯂꯣꯏꯈ꯭ꯔꯦ
ꯑꯣ ꯐꯩꯅꯦ ꯑꯗꯨꯗꯤ ꯌꯥꯝ ꯐꯉ ꯑꯗꯨꯗꯤ ꯀꯩꯀꯩ ꯍꯥꯏꯕꯤꯌꯨ ꯍꯥꯏꯕꯤꯌꯨ
꯭ꯔꯗꯔꯗ ꯀꯔꯤ ꯍꯗꯔꯒ ꯍꯧꯖꯦ
ꯑꯩꯗꯤ ꯑꯩꯁꯨ ꯂꯥꯁ ꯏꯌꯥꯔ ꯒ꯭ꯔꯦꯖꯨꯑꯦꯁꯟ ꯂꯣꯏꯔꯦ ꯑꯗꯣ ꯍꯧꯖꯤꯛ ꯁꯦꯟꯇ꯭ꯔꯦꯜ ꯑꯦꯛꯖꯥꯝ ꯈꯔ ꯊꯥꯜꯂꯤꯅ ꯇꯧꯔꯤ
ꯑꯁ ꯑꯁ ꯌꯥꯝ ꯐꯅꯦꯗ ꯑꯩꯈꯣꯏ ꯂꯝꯅ ꯂꯩꯕ꯭ꯔꯥ ꯃꯄꯥꯟꯗ ꯂꯩꯒꯦ
ꯑꯩꯈꯣꯏ ꯂꯝꯗ ꯂꯩ
ꯄꯥꯁꯁꯔ
ꯐꯂꯝ ꯇꯝꯄꯥꯛꯇꯀꯣ
ꯍ ꯍ
ꯕ꯭ꯔꯣꯗꯤ ꯕ꯭ꯔꯣꯗꯤ ꯇꯝꯄꯥꯛꯇ ꯂꯩꯕ꯭ꯔꯥ
ꯑꯩ ꯆꯤꯡꯗꯅ ꯑꯩ ꯍꯟꯗꯛꯇꯦ
ꯑꯣ
ꯆꯝꯄꯥꯛꯗꯨ ꯂꯥꯛꯑꯁꯦ ꯍꯥꯏꯔꯒ ꯏꯔꯒꯀꯣ ꯏꯔ ꯊꯣꯛꯣꯠꯂꯒ ꯑꯃꯨꯛ ꯆꯠꯊꯣꯛꯁꯤꯟꯗꯨ ꯈꯔ
ꯍꯧꯖꯤꯛ ꯑꯃꯨꯛ ꯂꯥ ꯒ ꯑꯃꯨꯛ ꯍꯟꯕꯗ ꯑꯃꯨꯛ ꯈꯔ ꯇꯥꯒꯗ꯭ꯔꯥ ꯑꯗꯨꯅꯦꯕ ꯅꯠꯇ꯭ꯔꯥ
ꯂꯥꯛꯄ ꯐꯪꯗꯤ ꯂꯥꯛꯅꯤꯉꯗꯤ ꯃ ꯃꯇꯝ ꯂꯥꯛꯅꯤꯉꯗꯤ ꯗꯔꯀꯥꯔꯗꯤ ꯑꯣꯏ ꯂꯩꯕꯀꯣ
ꯂꯥꯛꯄꯒꯤ ꯃꯔꯝꯗꯤ ꯂꯩꯕ ꯑꯗꯨ ꯊꯣꯔꯛꯔꯒ
ꯇꯥꯏꯕꯪꯄꯥꯟꯗ
ꯍꯟꯗꯛ ꯀꯥꯟꯗꯤ ꯀꯪꯂ ꯇꯣꯝꯕꯤ ꯁꯥꯏꯗ ꯑꯗꯨꯏ ꯁꯣꯝꯅ ꯐꯖꯅ ꯀꯟꯅ
ꯏꯔꯥꯡ ꯊꯣꯛ ꯃꯥꯂꯦꯅꯦ ꯉꯏꯁꯦ
ꯁꯤ ꯏꯔꯥꯡꯖꯦ ꯑꯁ ꯊꯣꯛꯇꯕ ꯃꯐꯝ ꯂꯩꯇꯦꯗ ꯑꯈꯣꯏ ꯀꯩꯅꯣ ꯁꯇꯦꯠꯁꯦ
ꯗꯌꯨꯁꯦꯔꯒꯀꯣ ꯅ꯭ꯌꯨꯁ ꯌꯦꯡ ꯌꯦꯉ ꯑꯁ ꯅꯨꯉꯥꯏꯔꯦ ꯄꯥ ꯑꯃꯁꯨ ꯇꯥꯗ꯭ꯔꯦꯗ
ꯑꯗꯨꯅꯤ ꯀꯤ ꯀꯤꯕ ꯑꯣꯏꯅ ꯑꯃ ꯌꯥꯎꯔꯦꯕ ꯕ꯭ꯔꯣꯗꯤ ꯑꯥ ꯆꯍꯤ ꯀꯌꯥ ꯁꯨꯔꯒꯦ
ꯆꯍꯤ ꯕꯨꯗꯤ ꯊꯔꯇꯤ ꯁꯨꯔꯦ
ꯕꯔꯣꯗꯤ ꯑꯗꯨꯗꯤ ꯑꯥ ꯕ꯭ꯔꯣꯒꯤ ꯁꯤꯕ꯭ꯂꯤꯡꯗꯤ ꯅꯠ ꯑꯥ ꯕ꯭ꯔꯣ ꯃꯊꯟ ꯕ꯭ꯔꯣ ꯃꯊꯟ ꯇꯔꯣ
ꯌꯈꯣꯏ ꯃꯉꯥꯅꯦ ꯅꯨꯄꯥ ꯑꯍꯨꯝ ꯅꯨꯄꯤ ꯑꯅꯤ ꯑꯩꯅ ꯃꯌꯥꯏ ꯃꯤꯗꯜꯃꯦꯟ ꯑꯣꯏꯕ ꯑꯍꯥ ꯃꯌꯥꯏ ꯑꯣꯏꯕ ꯑꯩꯅ ꯕꯔꯣꯈꯣꯏꯗꯤ ꯑꯉꯥꯡ ꯀꯌꯥ ꯑꯥ ꯁꯤꯕꯂꯤꯡ ꯀꯌꯥ ꯁꯨꯒꯦ
ꯑꯩꯒꯤ ꯏꯊꯟꯗꯅꯦ ꯕ꯭ꯔꯣ
ꯑꯣꯑꯣ
ꯃꯩꯈꯦꯠ ꯃꯔꯨ ꯒꯥꯏꯗꯣ ꯍꯥ
ꯃꯩꯈꯦꯠ ꯃꯔꯨ ꯑꯃꯈꯛꯇꯅ ꯆꯤꯡꯖꯥꯎ ꯑꯃ ꯆꯥꯛꯄ ꯉꯝꯃꯅꯤꯀ
ꯑꯗꯦ ꯑꯗꯨꯅꯦ ꯍꯦ ꯍꯦ ꯑꯗꯨ ꯕꯔꯣꯅ ꯅꯨꯡꯉꯥꯏ ꯍꯥꯏꯕꯤꯔꯤꯗ ꯌꯥꯝ ꯅꯨꯡꯉꯥꯏꯔꯦ ꯍꯦ ꯍꯥ ꯍꯥ
ꯍꯝ ꯑꯗꯨ ꯑꯣꯏꯕꯅꯦ ꯈꯦꯠ ꯃꯔꯨ ꯑꯃꯈꯛꯇꯅ
ꯎꯝ ꯑꯗꯨꯃꯥꯏꯅ ꯑꯣꯏ ꯉꯝꯕ ꯑꯣꯏꯖꯒꯦ ꯍꯣꯏ
ꯉꯝꯁ ꯑꯣꯏꯕ ꯉꯝꯁꯅꯨ ꯖꯤꯛ ꯑꯣ ꯉꯥꯡ ꯍꯥꯏꯔꯦ ꯍꯥꯏꯔꯦ
ꯑꯛ ꯑꯩꯗꯤ ꯕ ꯕꯔꯣ ꯇꯨꯝꯒꯤꯔꯣꯏꯗ꯭ꯔꯥ ꯍꯪꯕꯅꯦꯗ
ꯑꯥ ꯎꯝ ꯇꯨꯝꯕꯒꯤ ꯃꯇꯝꯗꯤ ꯌꯧꯁꯤꯜꯂꯛꯏꯀꯣ
ꯑꯗꯨꯅꯤ
ꯕꯥꯔꯣ ꯇꯥꯗꯧꯔꯦ
ꯕꯔꯣꯅ ꯍꯥꯏꯔꯤꯗꯣ ꯀꯩ ꯑꯕ
ꯕ꯭ꯔꯣꯅ ꯁꯤꯚꯤꯜ ꯑꯦꯛꯖꯥꯝ ꯊꯥꯒꯦ ꯂꯥꯏꯔꯤꯛ ꯀꯣꯆꯤꯡ ꯂꯧꯕ꯭ꯔꯥ ꯍꯧꯖꯤꯛꯁꯦ
ꯑꯩ ꯀꯣꯆꯤꯡꯕꯨꯗꯤ ꯂꯣꯏꯔꯦ ꯗꯤꯁ ꯄꯤꯔꯒ ꯂꯣꯏꯔꯦ ꯑꯥ ꯂꯥꯁ ꯃꯟꯊ ꯀꯣ ꯂꯥꯁ ꯃꯟꯇ ꯂꯣꯏꯔꯦ ꯍꯧꯖꯤꯛ ꯁꯨꯝ ꯁꯦꯜꯐ ꯏꯁꯇꯗꯤ ꯇꯧꯒꯦꯅ ꯂꯥꯏꯕ꯭ꯔꯦꯔꯤꯗ ꯑꯦꯟꯔꯣꯜ ꯇꯧꯋꯦ
ꯌꯥꯝ ꯐꯩꯌꯅꯦ
ꯕꯔꯣ ꯈꯪꯗ꯭ꯔꯤ ꯍꯟꯗꯛꯅ ꯑꯍꯥꯟꯕ ꯑꯣꯏꯗꯣꯏꯅꯦ ꯑꯩꯅ ꯊꯥꯗꯣꯏꯖꯦ ꯁꯨꯏꯁ ꯇꯥꯏꯝ ꯑꯥ ꯑꯗꯨꯝ ꯈꯔꯕꯨꯗꯤ ꯑꯥ ꯁꯤꯂꯦꯕꯁꯄꯨꯗꯤ ꯈꯔꯕꯨꯗꯤ ꯂꯣꯌꯁꯤꯜꯂꯦ ꯑꯗꯣ ꯉꯝꯗꯕꯁꯨ ꯌꯥꯎꯋꯦꯅꯀꯣ ꯑꯗꯨ ꯑꯗꯨ ꯑꯣꯏꯔꯁꯨ ꯊꯥꯔꯒꯦꯅ ꯍꯟꯗꯛ ꯌꯦꯡꯉꯤ ꯁꯨꯝ ꯇ꯭ꯔꯥꯏ ꯇꯧꯕꯩ ꯀꯩꯅꯣ ꯇꯧꯕꯩ ꯍꯟꯗ꯭ꯔꯦꯠ ꯄꯥꯔꯁꯦꯟꯕꯨꯗꯤ ꯄꯤꯕꯀꯣ ꯑꯥ ꯍꯥꯏꯕꯤꯌꯨꯑꯣ
ꯑꯩꯈꯣꯏ ꯂꯝꯗ ꯑꯣꯏꯅ ꯍꯣꯠꯅꯒꯦꯔ ꯃꯄꯥꯟ ꯂꯝꯗ ꯆꯒꯦꯔꯥ ꯑꯦꯛꯖꯥꯝꯗ
ꯑꯩ ꯑꯩꯈꯣꯏ ꯂꯝꯗ ꯑꯣꯏꯅ ꯍꯣꯠꯅꯔꯒꯦꯗ ꯃꯄꯥꯜ ꯂꯝꯗꯗ ꯍꯧꯖꯤꯛ ꯑꯩꯈꯣꯏ ꯏꯀꯣꯅꯣꯃꯤꯁꯨ ꯐꯠꯇꯦꯗꯅ
ꯃꯥꯅꯦ ꯃꯥꯅꯦ
ꯈꯔ ꯑꯋꯥꯕ ꯂꯩ ꯑꯗꯨꯅ ꯃꯄꯥꯟ ꯂꯝꯗ ꯂꯩꯔꯒ ꯑꯗꯨꯝ ꯍꯥꯏꯗꯤ ꯑꯦꯕ꯭ꯔꯤ ꯃꯟꯊ ꯑꯗꯨꯝ ꯑꯦꯛꯁꯄꯦꯟꯗꯤꯆꯔ ꯇꯣꯉꯥꯟ ꯇꯣꯉꯥꯟꯅ ꯆꯠꯈꯤꯕꯗꯣ ꯌꯥꯝ ꯋꯥꯅꯤꯕ ꯄꯦꯔꯦꯟꯁꯤꯡꯁꯨꯀꯣ ꯑꯗꯨꯅ
ꯑꯩꯈꯣꯏ ꯂꯝꯁꯦ ꯏꯔꯥꯡꯁ ꯏꯀꯣꯅꯣꯃꯤꯁꯤꯦ ꯌꯥꯝꯅ ꯏꯐꯦꯛ ꯑꯣꯏ ꯑꯩꯈꯣꯏꯅꯦ
ꯑꯗꯨꯅ ꯏꯔꯥꯡꯁꯤꯅꯕ ꯎ ꯑꯩꯗꯤ ꯑꯩꯗꯤ ꯕꯖꯥꯔ ꯗꯁꯨ ꯂꯩꯕꯅꯤꯅ ꯑꯁ ꯈꯪꯉꯦꯗ ꯂꯣꯏꯅ ꯃꯣꯏ ꯀꯩꯅꯣ ꯃꯌꯥꯝꯗꯕꯨ ꯑꯩꯈꯣꯏ ꯃꯌꯥꯝꯡ ꯃꯌꯥꯝꯗ ꯊꯕꯛ ꯂꯩꯇ꯭ꯔꯦ ꯌꯨꯝꯗ ꯃꯌꯥꯝ ꯍꯟꯅꯈ꯭ꯔꯦꯕ ꯃꯅꯤꯄꯨꯔꯗꯤ ꯃꯅꯤꯄꯨꯔꯒꯤ ꯏꯀꯣꯅꯣꯃꯤꯗꯤ ꯃꯣꯏꯅ ꯁꯦꯝꯕꯅꯤꯅ
ꯃꯥꯅꯤꯦ ꯃꯥꯅꯤꯦ
ꯃꯌꯥꯝꯁꯤꯡꯅ ꯀꯔꯕꯥꯔ ꯇꯧꯔꯒ ꯕꯤꯖꯤꯅꯦꯁ ꯇꯧꯔꯒ ꯃꯣꯏ ꯀꯅꯥꯝ ꯂꯩꯇ꯭ꯔꯦꯕ ꯑꯅꯝꯕꯅ ꯂꯣꯏꯅ ꯆꯠꯈ꯭ꯔꯦꯕ ꯃꯣꯏ ꯂꯝꯗ
ꯕꯣꯔꯣꯁꯤ ꯕꯦꯂꯤꯗ ꯂꯩꯕ꯭ꯔꯥ ꯅꯠꯇ꯭ꯔꯒ ꯁꯣꯝ ꯆꯤꯡꯅꯒꯤꯔꯣ
ꯑꯩ ꯇꯝꯄꯥꯛꯇ ꯂꯩꯌꯦ ꯆꯤꯡꯗꯒꯤ ꯅꯠꯇꯦ
ꯑꯣ ꯑꯗꯨ ꯑꯣꯏꯔꯕꯝꯔꯕꯅꯦ ꯉꯉꯥꯡ ꯑꯣ
ꯉꯥꯡ ꯀꯍꯤꯉꯩ ꯑꯗꯨꯝ ꯀꯩꯅꯣ ꯄꯦꯔꯦꯟꯁ ꯑꯩꯒꯤ ꯑꯦꯟꯁꯦꯁꯇꯔꯁꯤꯡꯗꯀꯣ ꯇꯝꯄꯥꯛꯇ ꯑꯗꯨꯝ ꯂꯩꯔꯕ ꯑꯗꯨꯒꯤ ꯄꯔꯃꯅꯦꯟꯠ ꯑꯣꯏꯅ ꯑꯗꯨꯝ ꯂꯩꯔꯦ ꯇꯝꯄꯥꯛꯇ
ꯑꯣꯀꯦ ꯑꯣꯀꯦ ꯑꯗꯨꯁꯨ ꯌꯥꯝ ꯐꯩꯅꯦ
ꯅꯣꯏ ꯑꯣꯐꯤꯁꯇ ꯑꯣꯏꯔꯛꯄꯗꯣ ꯉꯥꯏꯕ ꯇꯥꯔꯦꯅꯦ
ꯍꯥ ꯀꯩꯕ
ꯕ꯭ꯔꯣ ꯑꯩꯈꯣꯏꯅ ꯑꯣꯐꯤꯁꯥꯔ ꯑꯣꯏꯔꯛꯄꯗꯣ ꯉꯥꯏꯕ ꯇꯥꯔꯦꯕ
ꯑꯣꯐꯤꯁꯔ ꯈꯪꯗꯔꯤ ꯑꯣ ꯅꯕꯔ ꯍꯥꯏꯗꯅꯤ ꯌꯦꯡꯕ ꯇꯥꯔꯦ ꯑꯗꯨꯅ ꯗꯥꯎꯕꯁꯨ ꯗꯥꯎꯅꯤꯗꯅ ꯁꯤꯒꯨꯝꯕꯗꯤ
ꯍꯣꯠꯅꯕ ꯍꯣꯠꯅꯔꯗꯤ ꯐꯪꯒꯅꯤꯗ ꯀꯟꯅꯕꯕꯨ ꯍꯣꯠꯅꯔꯅꯤ
ꯑꯗꯨꯅꯤ ꯑꯗꯨ ꯍꯣꯠꯅꯒꯦꯅ ꯇꯧꯔꯤꯅꯦ ꯑꯗꯨ ꯈꯟꯗꯦ ꯍꯣꯠꯅꯕ ꯀꯜꯂꯒ ꯗꯥꯎ ꯂꯩꯇ꯭ꯔꯒꯗꯤ ꯑꯗꯨꯁꯨ ꯎꯄꯥꯏ ꯂꯩꯇꯦꯕꯀꯣ
ꯍꯧꯖꯤꯛ ꯍꯣꯠꯅꯕ ꯃꯈꯩꯗꯤ ꯐꯪꯉꯒ ꯂꯩꯔꯤꯁꯤꯗꯤ ꯑꯩꯈꯣꯏ ꯁꯨꯔꯒ ꯍꯥꯏ ꯇꯥꯔꯦꯀꯣ ꯑꯗꯨ ꯁꯨꯔꯒ ꯍꯥꯏꯕꯨ ꯑꯩꯈꯣꯏ ꯃꯤꯑꯣꯏꯕ ꯄꯨꯟꯁꯤꯗꯗꯤ ꯍꯣꯠꯅꯕ ꯍꯥꯏꯕꯅ ꯑꯗꯨꯝ ꯑꯣꯏꯕꯅꯤꯗ ꯍꯩꯌꯦꯦ ꯍꯥꯏꯔꯁꯨ ꯍꯣꯠꯅꯗ꯭ꯔꯗꯤ ꯌꯥꯗꯦꯕ ꯍꯣꯠꯅꯕ ꯌꯥꯝꯟꯅ ꯍꯣꯠꯅꯕ ꯑꯃꯇꯪꯅ
ꯃꯣꯏꯗꯨꯅ ꯍꯣꯅꯅꯕ ꯌꯥꯝ ꯆꯪꯉꯦ
ꯑ
ꯔꯣꯗꯤ ꯑꯗꯨ ꯕꯣꯜ ꯌꯦꯡꯗ꯭ꯔꯣ ꯍꯧꯖꯤꯛꯁꯤ ꯁꯥ ꯑꯃ ꯀꯩꯅꯣ ꯇꯨꯡꯅꯒꯗꯣ
ꯕꯣ ꯌꯦꯡꯉꯁꯨ ꯃꯌꯥꯝ ꯐꯝꯃꯤꯟꯅꯔꯒ ꯌꯦꯡꯕꯗ ꯅꯨꯡꯉꯥꯏꯗꯅ ꯏꯊꯪꯗ ꯂꯩꯕꯁꯦ ꯑꯩꯗꯤ ꯐꯝꯃꯤꯟꯅꯒꯗꯕ ꯃꯤ ꯂꯩꯅꯕ ꯗꯔꯦꯅ ꯌꯦ ꯍꯦ ꯃꯨꯚꯤ ꯑꯣꯏ ꯃꯨꯚꯤ ꯑꯣꯏ ꯃꯨꯚꯤ ꯑꯣꯏꯔꯁꯨ ꯃꯔꯨꯞ ꯃꯤꯠ ꯂꯩꯗꯤ ꯅꯨꯡꯉꯥꯏꯗꯅ
ꯑꯣꯏ ꯃꯥꯅꯤ
ꯃꯕꯤ ꯃꯕꯤ ꯑꯣꯏꯔꯣ ꯀꯔꯤ ꯑꯣꯏꯔꯣ ꯃꯔꯨꯄꯤ ꯃꯔꯨꯞ ꯃꯄꯥꯡ ꯐꯝꯃꯤꯟꯅꯔꯒ ꯌꯦꯡꯉꯒ ꯑꯗꯨꯅ ꯏꯟꯇꯔꯦꯁꯇ ꯍꯦꯟꯅ ꯂꯩ꯭ꯂꯕ ꯂꯩꯗꯨꯅ ꯌꯦꯡꯃꯤꯟꯅꯔꯒ ꯁꯦꯔꯤꯡ ꯇꯧꯅꯕꯗ
ꯑꯩꯁꯨꯅꯦ ꯀꯖꯤꯟ ꯌꯥꯝꯃꯦ ꯑꯗꯨꯕꯨ ꯐꯨꯠꯕꯣꯜꯁꯦ ꯄꯥꯛ ꯌꯦꯡꯅꯗꯦꯕ
ꯎꯝ
ꯑꯩꯁꯨ ꯏꯊꯟꯇꯁꯨ ꯑꯣꯏꯔꯦ ꯑꯗꯨꯅ ꯌꯦꯡꯗꯦ ꯑꯅꯝꯕꯅ ꯑꯩꯅ ꯁꯤꯗꯤ ꯃꯦꯠꯆ ꯐꯖꯒꯅꯤ ꯍꯥꯏꯕꯁꯤꯡꯗꯣ ꯑꯗꯨꯗꯒꯨꯝꯕꯤꯗ ꯇꯅꯤ
ꯑ
ꯑ
ꯃꯣꯏ ꯂꯣꯏꯕꯗ ꯁꯤ ꯖꯨꯂꯥꯏꯗ ꯂꯣꯏꯒꯅꯤꯀꯣ
ꯑꯥ ꯍꯣꯏ ꯍꯣꯏ ꯖꯨꯂꯥꯏ ꯗꯦꯠ ꯇ꯭ꯋꯦꯟꯇꯤ ꯍꯥꯏꯌꯦ ꯃꯣꯏꯒꯤꯗꯣ ꯐꯥꯏꯅꯦ ꯍꯜꯗꯀꯣ
ꯎꯝ
ꯑꯗꯨꯗꯤ ꯌꯦꯡꯒꯅꯤꯅ
ꯐꯥꯏꯅꯦꯜꯗꯗꯤ ꯌꯦꯡꯕ ꯇꯥꯔꯦ
ꯀꯩꯅꯣ ꯁ ꯂꯥꯛ ꯆꯠꯇꯣꯔꯤꯅꯦ ꯑꯩꯈꯣꯏ ꯂꯝꯗ ꯗꯨꯔꯥꯟꯁꯨ
ꯑꯣ ꯍ ꯍ ꯑꯗꯨ ꯑꯣꯏꯗꯤ ꯁꯤ ꯀꯩꯅꯣꯗ ꯑꯩꯈꯣꯏꯒꯤ ꯏꯁꯇꯗꯤꯌꯝꯗ ꯌꯦꯡ ꯂꯩꯒꯅꯤꯅ ꯑꯗꯨꯗꯤ ꯇꯧꯕꯅꯤꯅ ꯑꯗꯨꯗꯤ ꯑꯗꯨꯝ ꯆꯅꯥꯅꯦꯕ
ꯑꯗꯨꯁꯨ ꯖꯨꯂꯥꯏꯗꯒꯤ ꯍꯥꯏꯕ꯭ꯔꯥ ꯍꯥꯏꯕꯅꯤ
ꯒꯨꯔꯟ ꯀꯞ ꯇ
ꯑꯩꯈꯣꯏ ꯏꯟꯗꯤꯌꯥ ꯑꯄꯨꯝꯕꯒꯤ ꯑꯣꯏꯕ꯭ꯔꯥ ꯀꯃꯥꯏꯅ ꯇꯧꯕ꯭ꯔꯥꯀꯣ ꯑꯗ
ꯍꯣꯏ ꯍꯣꯏ ꯃꯥꯅꯦ ꯏꯟꯗꯤꯌꯥ ꯄꯨꯝꯕꯒꯤꯅꯦ
ꯑ ꯑ ꯌꯥꯝ ꯅꯨꯡꯉꯥꯏꯅꯦ ꯑꯗꯨꯗꯤ
ꯑꯩꯈꯣꯏ ꯏꯟꯗꯤꯌꯥ ꯄꯨꯝꯕꯒꯤ ꯀ꯭ꯂꯕ ꯃꯌꯥꯝꯗꯀꯣ
ꯑ ꯑꯥ ꯊꯣꯛꯄ ꯂꯥꯛꯄ ꯌꯥꯕ ꯌꯦꯡꯕ ꯇꯥꯔꯦ
ꯑꯗꯨꯅ ꯁꯟꯗꯛꯇꯛꯇꯤ ꯃꯤ ꯌꯥꯝ ꯀꯩꯅꯣ ꯇꯧꯔꯅꯤꯗꯤ ꯌꯥꯝꯃꯔꯣꯏꯕ ꯍꯥꯟꯅꯗꯤ ꯃꯤ ꯂꯣꯏꯅꯃꯛ ꯂꯥꯛꯑꯒ ꯌꯦꯡꯉꯦꯗꯅ ꯄꯖꯨꯛꯇꯤ ꯆꯤꯟꯗꯒꯤꯁꯨ ꯃꯤ ꯀꯨꯝꯕ ꯌꯥꯔꯔꯣꯏ ꯍꯥꯏꯗꯤ ꯋꯥꯔꯅꯤꯗꯅ ꯀꯨꯝꯅꯕꯗ
ꯔꯤꯛꯁ ꯌ ꯂꯩꯕ ꯆꯠꯊꯣꯛ ꯆꯠꯁꯤꯟꯁꯦ
ꯀꯔꯤ ꯇꯧꯒꯗ꯭ꯔꯥ ꯁꯀꯣꯔꯠ ꯑꯦꯁꯀꯣꯔꯠꯇ ꯌꯥꯎꯔꯁꯨ ꯀꯔꯤ ꯇꯧꯒꯗ